ꯍꯂꯣ
ꯎꯝ ꯍꯧꯒꯠ ꯂꯕꯣ
ꯋꯥꯂꯀꯝ ꯁꯟ
ꯆꯤꯟꯊꯤꯅꯨ
ꯑꯩ ꯑꯩ ꯉꯁꯥꯏ ꯅꯉꯣꯟꯗ ꯐꯣꯟ ꯇꯧꯔꯛꯄꯗꯣ ꯊꯝꯃꯒꯦ ꯍꯥꯏꯕꯗꯣ ꯍꯧꯒꯠꯂꯒꯦ ꯍꯥꯏꯕꯅꯤ
ꯑꯦ ꯑꯩꯕꯨ ꯀꯅꯥꯁꯨ ꯐꯣꯟ ꯇꯧꯔꯛꯇꯦꯀꯣ
ꯑꯣ ꯑꯣ ꯃꯣꯔ ꯍ
ꯏꯕꯥꯅꯤ ꯈꯪꯁꯨ ꯈꯪꯅꯗꯅ ꯀꯔꯝꯍꯥꯏꯅ ꯑꯩꯉꯣꯟꯗꯥ ꯀꯣꯜ ꯇꯧꯔꯛꯄ ꯍꯥꯏꯕꯒ ꯉꯝꯃꯦꯅꯦ ꯑꯁꯦ
ꯃꯊꯪꯗ ꯍꯥꯏꯖꯔꯨꯔꯒꯦ ꯂꯥꯜꯂꯦ
ꯑꯦ ꯊꯥꯛꯤꯖꯥꯔꯕ
ꯆꯥꯔꯦ
ꯀꯩ ꯍꯦꯟꯁꯡ
ꯃꯥꯏꯔ ꯌꯥꯝꯃꯅ
ꯍꯦꯏ ꯍꯥꯑꯣꯕꯔꯣ
ꯍꯧꯗ
ꯎ ꯀꯃꯥꯏꯅ ꯍꯥꯎꯗꯕ
ꯊꯥꯟ ꯊꯥ ꯑꯣꯏꯇꯥꯕꯥ
ꯎꯝ ꯀꯩꯅꯣꯗ ꯅꯣꯏ ꯃꯥ ꯄ ꯀꯗ ꯆꯠꯄꯕꯣꯂꯣ
ꯊꯕꯛ ꯆꯠꯈ꯭ꯔꯦ ꯂꯧꯖꯈ꯭ꯔꯦ
ꯎꯝ ꯅꯪ ꯆꯠꯂꯣꯏꯔꯁꯨ ꯌꯥꯗꯦꯀꯣ
ꯁ ꯀꯅꯤ ꯃꯊꯪ ꯍꯥꯞꯇꯥꯗ
ꯔꯇ꯭ꯔ ꯑꯦꯈꯔꯤꯗꯧꯔꯒ
ꯎꯝ ꯎꯝ ꯎꯝ ꯍꯣꯏ ꯂꯧ ꯑꯣꯗꯔ ꯀ
ꯎꯝ ꯐꯔꯤ ꯇꯧꯕ ꯆꯠ ꯀꯦ ꯐ ꯀ
ꯅꯇꯩ ꯊꯕꯣꯛ ꯇꯍꯧꯕꯣ
ꯎꯝ ꯊꯕꯛ ꯇꯧꯕ ꯍꯔꯝꯃꯣꯏꯗ ꯊꯕꯛ ꯇꯧꯕ ꯆꯠꯀꯦꯩꯅ
ꯍꯥꯏꯌꯦ ꯇꯔꯕꯩ ꯋꯥꯅꯤ
ꯀꯃꯥꯏꯅ ꯑ ꯑꯥ ꯆꯥꯗ꯭ꯔꯤ ꯑꯩ ꯀꯩꯅꯣ ꯊꯣꯡꯁꯨ ꯊꯣꯡꯗ꯭ꯔꯤ ꯑꯩꯗꯤ
ꯎꯝ ꯀꯩꯖꯝ ꯊꯣꯡꯅꯨꯅꯣ
ꯎꯥ ꯈꯪꯗꯦ ꯀꯔꯤ ꯏꯟꯁꯥꯡ ꯊꯣꯡꯁꯤꯔꯣ ꯗꯥꯜꯣꯏ ꯑꯣꯏꯅ ꯊꯣꯡꯉꯒꯦ ꯂꯩꯇ꯭ꯔꯗꯤ ꯌꯦꯟꯁꯥꯡ
ꯀꯅꯣ ꯑꯣꯖꯥꯅꯕꯣ ꯍꯋꯥꯏ ꯇꯥꯕ꯭ꯔꯣ
ꯍꯥꯥ
ꯑꯣꯖꯥꯔꯕꯣ ꯍꯋꯥꯏ ꯊꯣꯡꯒ ꯆꯥꯕꯣ
ꯑꯣꯖꯥꯅ ꯍꯋꯥꯏ ꯆꯥꯕ ꯌꯥꯗꯦ ꯂꯩꯕ꯭ꯔꯣ
ꯍꯣꯏ ꯆꯥ ꯍꯕ ꯆꯥꯒꯗꯔꯅꯤ
ꯎꯝ ꯈꯪꯗꯦ ꯅꯍꯥꯟ ꯑꯗꯨꯃꯥꯏꯅ ꯃꯤ ꯑꯃ ꯍꯥꯏꯕꯀꯣ ꯃꯃ
ꯞꯌ
ꯂꯧ ꯆꯠꯅꯤꯡꯗꯦ ꯁꯨꯄꯔ ꯐꯥꯏꯟ ꯆꯥꯕ ꯌꯥꯗꯦꯅ ꯑꯃ ꯍꯥꯏꯔꯛꯑꯦ ꯅꯍꯥꯟꯗꯣ
ꯎꯝ
ꯑꯗꯨꯅꯦ ꯂꯧ ꯆꯠꯇ꯭ꯔꯗꯤ ꯀ꯭ꯔꯤ ꯆꯥꯈꯦꯔꯣ ꯍꯥꯏꯅ ꯑꯩꯅ ꯍꯥꯏꯕꯤꯔꯝꯅꯦ
ꯑꯗꯨ ꯀꯗꯧꯔꯕ ꯑꯩꯒ ꯃꯔꯤ ꯂꯩꯅꯗꯦ ꯀꯩꯒꯤ ꯉꯥꯡꯉꯛꯏꯅꯣ
ꯑꯗꯨꯅꯦ ꯑꯗꯨ ꯑ ꯀꯩꯅꯣ ꯇꯣꯂꯣꯞ ꯆꯥꯔꯤꯗꯨꯗꯤ ꯑꯗꯨꯝ ꯍꯥꯏꯔ ꯂꯩꯕ
ꯁꯔꯀꯗꯥ ꯕꯥ ꯅꯪꯅ ꯂꯧꯔꯣꯏꯗꯕ ꯑꯣꯏꯔꯗꯤ ꯇꯨꯃꯤꯟ ꯂꯩꯔꯣꯏꯗꯅ
ꯑꯗꯨ ꯀꯩꯅꯣꯗꯨ ꯑꯗꯨ ꯑꯣꯏꯔꯗꯤ ꯂꯧꯗꯨ ꯀꯅꯥꯅ ꯌꯦꯡꯁꯤꯟꯅꯤ ꯑꯩꯁꯨ ꯃꯥꯕꯨ ꯍꯥꯏꯅꯦ ꯂꯧꯗꯨ ꯀꯅꯥꯟꯅ ꯌꯦꯡꯁꯤꯟꯈ꯭ꯔꯣ ꯍꯥꯏꯅ
ꯑ ꯅꯒꯤꯂꯣ ꯅꯪꯒꯤ ꯐꯪꯉꯣꯏꯗꯕ ꯅꯪꯅ ꯂꯧꯔꯣꯏꯗꯕ ꯃꯤ ꯑꯣꯏꯔꯗꯤ ꯀꯩꯗꯧꯕꯩ ꯍꯪꯉꯤꯅꯣ ꯍꯥꯏꯕ ꯇ ꯀꯥ ꯂꯩꯗꯦꯕ ꯅ ꯃꯗ
ꯎꯝ
ꯃꯥ ꯂꯧ ꯆꯠꯀꯦꯔꯥ ꯆꯠꯂꯒꯦꯔꯥ ꯔꯁꯟ ꯆꯥꯒꯦꯔꯥ ꯑꯐꯕ ꯆꯥꯒꯦꯔꯥ ꯃꯊꯧꯅꯤ ꯑꯗꯨꯗ ꯌꯦꯠꯅꯤꯡꯉꯥꯏ ꯂꯩꯇꯦ ꯅꯪꯁꯨ ꯂꯧꯔꯣꯏꯗꯕꯗ
ꯑꯦ
ꯂꯧꯕ ꯃꯤꯅ ꯑꯗꯨꯝ ꯁꯦꯟꯅꯖꯒꯅꯤ ꯅꯪ ꯋꯥꯔꯧꯗ꯭ꯔꯁꯨ ꯌꯥꯒꯅꯤ
ꯎꯝ ꯑꯗꯨꯃꯥꯏꯅ ꯍꯥꯏꯕꯤꯔꯝꯃꯣ ꯍꯥꯏꯕ꯭ꯔꯣ
ꯍꯣꯏ ꯅꯪ ꯀꯩꯝꯨ ꯍꯥꯏꯗ꯭ꯔꯁꯨ ꯌꯥꯏ ꯍꯥꯏꯕ
ꯆ
ꯆꯠꯀꯦꯔꯥ ꯆꯠꯂꯒꯦꯔꯥ ꯃꯊꯧꯅꯤ ꯅꯪ ꯍꯥꯏꯖꯅꯤꯡꯉꯥꯏ ꯅꯪ ꯀꯔꯤꯨꯝ ꯅꯉꯣꯟꯗ ꯑ ꯅ ꯍꯣꯂꯥꯏꯇ ꯅꯪ ꯂꯧꯁꯨ ꯂꯧꯔꯣꯏꯗꯕ ꯅꯨꯄꯤꯅꯤ ꯑꯗꯨꯅ ꯃꯥꯒꯤ ꯑꯄꯥꯝꯕ ꯃꯥ ꯃꯥ ꯊꯣꯛꯄ ꯇꯧꯖꯅꯤ ꯍꯥꯏꯕ ꯅ ꯅ ꯂꯧꯒꯗꯕ ꯑꯣꯏꯔꯗꯤ ꯈꯪꯗꯦ ꯂꯧꯔꯣꯏꯗꯕ ꯑꯣꯏꯔꯔꯗꯤ ꯀꯩꯝ ꯍꯥꯏꯗ꯭ꯔꯁꯨ ꯌꯥꯏ ꯍꯥꯏꯕ
ꯑꯗꯨ ꯀꯩꯅꯣ ꯂꯝꯕꯤꯗ ꯊꯦꯡꯅꯕ ꯉꯔꯥꯡ ꯅꯍꯥꯟ ꯉꯔꯥꯡ ꯀꯣ
ꯎꯝ
ꯂꯝꯕꯤꯗ ꯊꯦꯡꯉꯛꯑꯒ ꯑꯁ ꯀꯩꯅꯣꯗꯤ ꯃꯆꯤꯟꯗꯤ ꯍꯥꯏꯐꯦꯠ ꯀꯟꯈ꯭ꯔꯕꯖꯠꯅꯤ
ꯀꯩꯅꯅꯣ
ꯈꯪꯗꯦ ꯑꯗꯨ ꯂꯧ ꯁꯨꯅꯤꯡꯗꯦ ꯀꯩꯅꯣ ꯇꯧꯅꯤꯡꯗꯦ ꯍꯥꯏꯕꯗꯣ
ꯂꯝꯕꯤꯗꯨꯁꯨ ꯊꯦꯡꯅꯩꯅꯦ ꯖꯥꯠ ꯥꯖꯥꯠꯅꯤꯀꯣ
ꯎꯝ ꯂꯝꯕꯤꯗ ꯊꯦꯡꯅꯔꯒ ꯑꯁ ꯋꯥꯗꯤꯄꯗ ꯅꯝꯕ ꯆꯤꯤꯄꯗꯅꯝ ꯀꯟꯗꯨ ꯀꯜꯂꯦ
ꯆꯤꯡ ꯀꯜꯂꯤ ꯑꯗꯨ ꯀ ꯇꯔꯕ
ꯎ ꯃꯥꯗꯣ ꯑꯉꯥꯡ ꯃꯥꯒ ꯂꯩꯃꯤꯅ ꯃꯥꯜꯂꯦ
ꯑꯝ ꯑꯝ
ꯑꯗꯨꯒ ꯑꯉꯥꯡꯗꯨꯁꯨ ꯐꯠꯇꯕ ꯐꯠꯇꯕ ꯋꯥꯉꯥꯡꯗ ꯇꯥꯛꯂꯛꯂꯦ
ꯐꯠꯇꯕ ꯍꯥꯏꯁꯤ ꯆꯤꯟ ꯊꯤꯕ ꯋꯥꯍꯩꯗꯤ ꯇꯥꯛꯄꯤꯔꯝꯃꯣꯏꯅꯦ
ꯇꯥꯛꯑꯦ ꯇꯥꯛꯑꯦ ꯑꯩ ꯐꯖꯅ ꯇꯥꯏ ꯃꯇꯥꯏꯗ
ꯅꯠꯇꯦ ꯊꯝꯃꯣꯅ ꯋꯥꯠꯍꯧꯗꯦ ꯑꯗꯨꯝꯕ ꯈꯛꯇ ꯑꯣꯏꯔꯝꯅꯤ ꯃꯥꯅ ꯇꯥꯛꯄꯤꯕꯗꯣ ꯅꯪꯁꯨ ꯃꯔꯣꯏ ꯍꯥꯞꯆꯤꯜꯂꯛꯀꯅꯨꯍꯦ ꯁꯦꯔꯥꯟ ꯇꯨꯔꯥꯟ ꯉꯥꯡꯂꯛꯀꯅꯨ
ꯑꯗꯨꯗ ꯑꯉꯥꯡꯗꯨꯁꯨ ꯀꯩꯅꯣ ꯃꯥꯒ ꯂꯩꯃꯤꯟꯅꯕꯒꯤꯔ ꯑꯗꯨꯝ ꯀꯜꯂꯕ ꯍꯥꯏꯐꯦꯠꯠꯇ
ꯇꯥꯏꯅꯔꯣ ꯇꯥꯏꯅꯔꯣ ꯑꯗꯨ ꯑꯗꯨ ꯅꯨꯄꯤꯗꯣ ꯉꯁꯤꯗꯒꯤ ꯅꯪꯒꯤ ꯐꯣꯟ ꯇꯧꯔꯛꯄ ꯅ ꯃꯤꯁꯤꯦꯁ ꯊꯔꯥꯛ ꯄꯁꯨꯡ ꯀꯨꯝꯃ ꯈꯨꯝꯕꯤꯔ ꯔꯔꯦ ꯐꯥꯜꯅꯤ
ꯑꯁ ꯑꯁ ꯑꯗꯨ ꯑꯗꯨꯃꯥꯏꯅ ꯇꯧꯗꯤ ꯇꯧꯔꯣꯏꯗꯧ ꯃꯥꯜꯂꯦ ꯑꯩꯅ ꯑꯗꯨꯝ ꯈꯟꯗꯗ
ꯀꯔꯤꯌ
ꯎꯝ ꯑꯗꯨꯝ ꯤꯟ ꯆꯤꯟ ꯀꯜꯂꯁꯨ ꯑꯗꯨꯝ ꯐꯗꯤ ꯐꯩꯌꯦꯕ ꯎꯝ
ꯑꯩ ꯑꯩ ꯍꯥꯏꯕꯤꯒꯦ ꯑꯗꯨ ꯅꯨꯄꯥꯗꯨꯣ ꯅꯪ ꯀ ꯋꯥꯔꯤ ꯁꯥꯕꯗ ꯃꯆꯤꯟ ꯌꯥꯝ ꯀꯜꯂꯦ ꯑꯗꯨ ꯇꯧꯋꯦ ꯑꯣꯖꯥ ꯖꯥꯠ ꯑꯣꯏꯗꯕ ꯌꯥꯝ ꯉꯥꯡꯕꯤꯌꯦ ꯑꯩꯉꯣꯟꯗ ꯍꯥꯏꯌꯦ ꯍꯥꯏꯕꯤꯒꯦ ꯑꯗꯨꯒ ꯃꯦꯁꯦꯁ ꯑꯃꯨꯛꯀ ꯍꯟꯈꯤꯔꯅꯨ ꯑꯗꯨ ꯅꯨꯄꯥꯗꯨꯣ ꯐꯠꯇꯦ ꯀꯣꯜꯒ ꯄꯥꯏꯈꯠꯄ ꯄꯤꯔꯅꯨ ꯍꯥꯏꯕꯤꯒꯦ ꯑꯩꯅ
ꯍꯥꯏꯌꯣ ꯍꯥꯏꯌꯣ ꯍꯥꯏꯅꯤꯡꯕ ꯍꯥꯏꯌꯣ
ꯍꯣꯏ ꯍꯥꯏꯖꯒꯦ ꯍꯣꯏ ꯍꯥꯏꯖꯦ ꯑꯗꯨꯒ ꯃꯊꯪꯗ ꯐꯣꯟ ꯄꯔꯔꯣꯏ
ꯍ
ꯃꯦꯁꯦꯖꯁꯨꯨ ꯔꯤꯄ꯭ꯂꯥꯏ ꯄꯤꯔꯛꯑꯒ
ꯎꯟ ꯎꯟ ꯍꯥꯏꯅꯤꯡꯕ ꯍꯥꯏꯔꯣ ꯑꯗꯨ ꯅꯪ ꯈꯪꯅꯕ꯭ꯔꯣ ꯍꯧꯖꯤꯛ ꯀꯤ ꯑꯩꯅ ꯍꯥꯏꯕꯗꯣ
ꯈꯪꯅꯩ ꯑ ꯍꯣꯏ
ꯎꯝ ꯀꯌꯥꯝ ꯀꯨꯏꯔꯦ ꯇꯤꯟꯅꯕ
ꯌꯥꯝ ꯂꯨꯅ ꯇꯤꯟꯅꯩ ꯑꯉꯥꯡ ꯑꯣꯏꯔꯤꯉꯩꯗꯒꯤ ꯍꯦꯛ ꯄꯣꯛꯄꯗꯒꯤ
ꯑꯆꯥ ꯑꯆꯥ ꯑꯆꯥ ꯑꯗꯨꯒꯤꯅꯤꯅꯦ ꯑꯗꯨꯝ ꯅꯪ ꯈꯔ ꯃꯥꯜꯂꯦꯅ ꯍꯥꯏꯕꯗꯨ ꯑꯩꯅ ꯅꯪ ꯈꯔ ꯃꯥꯜꯂꯦꯅ ꯈꯜꯂꯤꯕꯗꯨꯗꯨ ꯇꯥꯔꯦ ꯑꯗꯨꯗꯤ
ꯍꯥꯏꯕꯤꯒꯦ꯫ ꯑꯩ ꯐꯣꯟꯗꯨ ꯄꯥꯏꯈ ꯊꯤꯔꯅ ꯍꯥꯏꯕꯤꯒꯕ ꯅꯪꯒꯤ ꯃꯔꯝꯗꯩ ꯅꯪꯒꯤ ꯃꯅꯤꯡꯗ ꯋꯥ ꯌꯥꯝ ꯉꯥꯡꯉꯦꯅ
ꯎ ꯍꯥꯏꯔꯣ ꯍꯥꯏꯔꯣ ꯍꯥꯏꯔꯣ ꯐꯖꯅ ꯍꯥꯏꯔꯣꯀꯣ ꯑꯗꯨꯝ ꯅꯕꯥꯅꯤ ꯅꯕꯥꯅꯤ ꯉꯥꯡ ꯅꯥꯔꯣꯀꯣ ꯑꯗꯨꯒꯤꯗꯤ
ꯍꯣꯏ ꯏꯕꯥꯅꯤ ꯉꯥꯡꯅꯔꯒꯦ ꯅꯡ ꯑꯗꯨꯝ ꯂꯩꯍꯧꯔꯣ
ꯎꯝ ꯑꯗꯨꯝ ꯀꯩꯅꯣ ꯂꯣꯏꯕꯩꯒ ꯑꯗꯨꯝ ꯉꯥꯡ ꯅꯥꯅꯕ ꯍꯧꯔꯣꯀꯣ ꯅꯕꯥꯟꯅꯤ
ꯍꯣꯏ
ꯎꯝ ꯎꯝ ꯀꯔꯤ ꯇꯧꯅꯤ ꯉꯁꯤ ꯅꯨꯡꯊꯤꯟꯗꯤ
ꯀꯩꯝ ꯇꯧꯔꯣ ꯇꯨꯝꯃꯒ ꯂꯩꯅꯤ
ꯎꯝ ꯇꯨꯝꯕꯁꯨ ꯑꯗꯨꯝ ꯅꯨꯡꯉꯥꯏꯗꯤ ꯅꯨꯡꯉꯥꯏꯕꯅꯤꯀꯣ
ꯅꯣꯡ ꯆꯨꯕꯒꯤ ꯅꯨꯡꯉꯥꯏ ꯍꯧꯖꯤꯛꯄꯗꯤꯂꯦꯛ ꯑꯌꯨꯛꯇ ꯅꯣꯡ ꯀꯟ ꯅ ꯆꯨꯕꯥ
ꯍꯟꯗꯛꯇꯤ ꯈꯔ ꯍꯖꯟ ꯆꯨ ꯃꯥꯜꯂꯦꯅꯀꯣ
ꯈꯔ ꯐꯖꯅꯔꯦꯔꯥ ꯈꯖꯤꯛꯇꯪꯅꯤꯔ
ꯎꯝ ꯍꯣꯏ ꯑꯩ ꯑꯩꯅ ꯂꯝꯕꯤꯗ ꯊꯦꯡꯅꯕ ꯅꯨꯄꯤꯗꯨꯁꯨ ꯑꯗꯨꯃꯥꯏꯅ ꯍꯥꯏꯕ ꯑꯗꯨꯒꯤꯅꯦꯕ ꯃꯆꯤꯟ ꯀꯜꯂꯦ ꯍꯥꯏꯕꯗ ꯇꯥꯕ꯭ꯔꯣ ꯇꯥꯔꯣ ꯇꯥꯕ꯭ꯔꯣ ꯑꯗꯨꯝ ꯑ ꯍꯟꯗꯛꯀꯤ ꯅꯕꯛꯁꯦ ꯕꯦꯔꯥꯅꯦ ꯌꯥꯗ꯭ꯔꯦ ꯎꯝ ꯃꯌꯥꯏ ꯃꯌꯥꯏꯗ ꯃꯥꯡꯒꯤꯕꯒꯨꯝꯕ ꯅꯦꯠꯋꯥꯛ ꯌꯥꯗ꯭ꯔꯦ ꯅꯦꯠꯋꯥꯛ ꯌꯥꯗ꯭ꯔꯦ ꯌꯥꯗ꯭ꯔꯦ ꯇꯥꯗ꯭ꯔꯦꯍꯦ ꯀꯔꯤꯁꯨ ꯅꯦꯠꯋꯥꯛꯁꯤꯁꯨ ꯌꯥꯗꯦ ꯑꯗꯨꯃꯥꯏꯅ ꯇꯧꯁꯤꯂꯣ ꯅꯦꯠꯋꯥꯛꯁꯨ ꯎꯝ ꯈꯪꯗꯦꯅꯦ ꯑꯥꯏꯗꯤꯌꯥ ꯂꯩꯇꯦ ꯑꯗꯨꯒꯤꯗꯤ ꯀꯃꯥꯏꯅ ꯇꯧꯁꯤꯟꯂꯣ